ꯍꯜꯂꯣ
ꯇꯕꯨ
ꯇꯥꯔꯦ
ꯀꯖ ꯀꯃꯤꯅ
ꯑꯁ ꯪꯒꯦꯠ ꯆꯥꯛ ꯆꯥꯔꯝꯗꯥꯏꯒꯤ ꯁꯨꯝ ꯄꯊꯥꯔꯃꯤꯅꯦ
ꯁꯉ ꯁꯥꯡ ꯊꯨꯡꯕꯣꯏꯔꯕ ꯍꯥꯏꯁꯦ ꯄꯣꯊꯥꯔꯝꯅꯤ ꯍꯥꯏꯁꯦ
ꯥꯏ ꯂꯣꯏꯈ꯭ꯔꯦꯔ
ꯁꯌꯥꯝꯃ ꯈꯥꯟꯅ ꯐꯣꯂꯣꯔꯦ ꯃꯤꯃꯤꯅꯦ
ꯑꯩꯈꯣꯏꯗꯤ ꯚꯔꯥꯁꯨ ꯂꯩꯕꯅꯤꯅ ꯊꯕꯛꯁꯨ ꯇꯧꯗꯕꯅꯤꯅ ꯉꯟꯅ ꯊꯣꯡꯗꯣꯛꯑꯒ ꯉꯍꯥꯟꯈꯩ ꯕꯣꯜ ꯂꯥꯛꯄꯗꯣ ꯁꯪ ꯉꯥꯏꯕ ꯑꯣꯏꯅ ꯂꯩꯕꯅꯦ ꯑꯗꯨ ꯍꯩꯅꯈꯤꯗꯅ ꯉꯁꯤꯕꯨ ꯉꯟꯅ ꯊꯣꯡꯗꯣꯛꯇ꯭ꯔꯕ
ꯎꯝ ꯀꯩꯅꯣꯗꯤ ꯍꯧꯖꯤꯛꯀꯤ ꯏꯊꯟꯗ ꯂꯩꯔꯣ
ꯍꯧꯖꯤꯛꯁꯦ ꯏꯃꯥꯟꯅꯕ ꯑꯃ ꯂꯩꯔꯝꯕꯅꯦ ꯑꯗꯣ ꯃꯥꯗꯤ ꯃꯄꯥꯟꯗ ꯑꯁꯥꯏ ꯊꯣꯛꯎꯒꯦꯅ ꯊꯣꯛꯀ
ꯑꯣ ꯕꯣꯜ ꯌꯦꯡꯕꯗꯤ ꯅꯣꯏ ꯂꯣꯏ ꯄꯨꯟ ꯄꯨꯟ ꯌꯦꯡꯉꯦ ꯍꯧꯖꯤꯛ
ꯕꯣꯜ ꯌꯧꯧꯕ ꯉꯔꯥꯡꯁꯨ ꯑꯩꯈꯣꯏ ꯃꯌꯥꯝ ꯄꯨꯟꯅ ꯌꯦꯡꯃꯤꯟꯅꯩ
ꯅꯣꯏ ꯃꯌꯥꯝ ꯃꯤꯡꯕ ꯅꯨꯡꯉꯥꯏ ꯑꯅꯤ
ꯑꯩꯈꯣꯏ ꯃꯌꯥꯝ ꯌꯦꯡꯕꯒꯤ ꯈꯨꯅꯨꯡꯉꯥꯏꯁꯤꯗꯤ ꯉꯔꯥꯡ ꯄꯣꯔꯇꯨꯒꯜꯒ ꯀꯩꯅꯣꯒ ꯁꯥꯟꯅꯩꯗꯅ꯫ ꯎꯁ꯫ ꯄꯥꯀꯤꯁꯇꯥꯟꯒ꯫
ꯑꯥ꯫
ꯑꯗꯨꯗ ꯄꯣꯔꯇꯨꯒꯜꯅ ꯃꯉꯥ ꯖꯦꯔꯣꯗ ꯇꯧꯕꯗꯣ꯫
ꯑꯥ꯫
ꯂꯑꯣ꯫ ꯗ ꯄꯨꯛꯅꯤꯡ ꯅꯤꯜꯂꯤ ꯀꯩꯅꯣ ꯑꯩꯈꯣꯏ ꯂꯩꯐꯝꯁꯦ꯫
ꯃꯌꯥꯝꯗꯨꯅ ꯂꯣꯏ ꯂꯥꯛꯅꯔꯦ꯫
ꯃꯌꯥꯝꯗꯣ ꯂꯥꯛꯅ ꯐꯥꯅꯒ ꯉꯝꯖꯈꯩ ꯂꯥꯎꯅꯈ꯭ꯔꯦ ꯉꯔꯥꯡꯗꯤ ꯔꯣꯅꯥꯜꯗꯣ ꯐꯦꯟꯁꯦ ꯌꯥꯝꯃꯦꯍꯦ꯫ ꯑꯩꯈꯣꯏ ꯂꯩꯔꯤ ꯖꯒꯥ꯫ ꯁꯦ ꯔꯣꯅꯥꯜꯗꯣ ꯉꯥꯛꯇ ꯉꯥꯏꯅ ꯃꯥꯜꯂꯦ꯫
ꯎꯝ꯫ ꯑꯍꯤꯡ ꯒꯥ ꯇꯨꯝꯕ ꯌꯥꯕꯖ ꯅꯠꯇ꯫ ꯍꯥꯏꯐꯦꯠ ꯇꯨꯝꯃꯃꯅꯤ ꯀꯣꯝꯂꯥꯕꯨ ꯊꯥꯕ꯭ꯔꯣ ꯀꯔꯤꯕꯨ ꯇꯧꯕꯅꯣ ꯑꯁ ꯈꯪꯗꯦꯗ꯫
ꯌꯥꯝ ꯂꯥꯡꯈ꯭ꯔꯕ ꯍꯥꯏꯁꯤꯕꯣ꯫
ꯎ ꯑꯩ ꯇꯨꯝꯃꯝꯕꯅꯦ꯫ ꯃꯥꯡꯂ꯫ ꯈꯤꯇꯪ ꯅꯨꯡꯉꯥꯏꯕ ꯑꯃ ꯃꯉꯝꯕ ꯑꯗꯩꯗꯤ ꯉꯥꯏꯍꯥꯛ ꯂꯩꯔ ꯕꯣꯝꯂꯁꯤ ꯇꯨꯝ ꯂꯥꯎꯅ ꯄꯣꯛꯈꯥꯏꯔꯛꯄꯅꯦꯕ ꯑꯗꯩ ꯍꯧꯒꯠꯂꯑꯦ ꯑꯩꯗꯤ ꯕꯣꯝꯒ ꯄꯣꯈꯥꯏꯔꯛꯕꯁꯤ ꯈꯜꯂꯨꯔ ꯉꯥꯏꯍꯥꯛꯇꯪꯗꯨꯗ꯫ ꯅꯤꯡꯁꯤꯡꯉꯦ ꯑꯦ ꯃꯣꯏꯁꯤ ꯕꯣꯜ ꯁꯥꯟꯅꯕꯩ ꯃꯥꯜꯂꯦ ꯈꯣꯠꯂꯦ ꯍꯥꯏꯔꯒ ꯑꯗꯨ ꯑꯗꯨꯗ ꯑꯩ ꯍꯧꯒꯠꯂꯦ ꯍꯧꯒꯠꯂꯒ ꯇꯤꯚꯤꯗꯣ ꯍꯥꯏꯐꯦꯠ ꯊꯥꯔꯦ꯫ ꯊꯥ ꯀꯥꯟꯗ꯫ ꯃꯔꯤꯒ ꯀꯌꯥꯝ ꯆꯠꯍꯧꯕꯅꯦꯕ꯫
ꯑꯝ꯫
ꯑꯗꯒꯤ ꯑꯃꯨꯛ ꯇꯨꯝꯃꯦ ꯑꯗꯨꯝ ꯐꯣꯔ ꯖꯦꯔꯣ ꯂꯩꯍꯧꯕ ꯑꯗꯨꯝ ꯊꯣꯛꯑꯅꯤ ꯑꯗꯨꯝ ꯈꯪꯉꯦ꯫ ꯑ ꯑꯃꯨꯛ ꯇꯨꯝꯃꯦ꯫ ꯑꯗꯨꯒ ꯉꯥꯏꯍꯥꯛ ꯂꯩꯔꯒ ꯑꯃꯨꯛ ꯑꯃꯨꯛ꯫ ꯁꯟꯕꯒꯤ ꯂꯥꯎꯅꯔꯦ꯫ ꯑꯗ ꯥꯏ ꯇꯧꯔꯦꯗ꯫ ꯀꯩ ꯃꯊꯦꯜꯅꯣ ꯉꯁꯤꯕꯨ ꯑꯍꯥꯎꯕ꯭ꯔꯣ꯫
ꯑꯁ ꯑꯁꯤꯗꯤ ꯑꯍꯥꯎꯕ ꯆꯥꯒꯦꯅ ꯉꯔꯥꯡ ꯋꯥꯞꯃꯟꯈꯤꯗꯅ ꯊꯦꯡ ꯊꯨꯝꯕꯒꯤꯀꯣ꯫
ꯎꯝ꯫
ꯑꯗꯨꯒꯤ ꯏꯅꯔꯖꯤ ꯈꯔ ꯂꯣꯁ ꯑꯣꯏꯈ꯭ꯔꯦ꯫
ꯎꯝ꯫
ꯑꯗꯨ ꯍꯪꯒꯠꯅꯕꯗ ꯉꯥ ꯃꯆꯥ ꯑꯃ ꯊꯣꯡꯉꯤ꯫
ꯑꯦꯁ ꯉꯥꯅꯗꯤ ꯌꯥꯔꯣꯏꯗ ꯏꯅꯔꯖꯤ ꯂꯣꯁ ꯑꯣꯏꯕꯒꯤꯗꯤ꯫
ꯑꯦ ꯗꯥꯛꯇꯔꯅ ꯍꯥꯏꯌꯦ ꯋꯥꯗ ꯋꯥꯈ꯭ꯔꯗꯤ ꯉꯥ ꯍꯥꯏꯕꯕꯁꯤ ꯉꯥꯁꯦ ꯑꯩꯈꯣꯏ ꯏꯁꯤꯡꯗ ꯌꯥꯝ ꯁꯥꯟꯅꯔ ꯂꯩꯕꯅꯤꯅꯀꯣ꯫
ꯑꯥ꯫
ꯃꯣꯏꯒꯤ ꯃꯁꯥꯒꯤ ꯕꯣꯗꯤ ꯄꯥꯔꯠꯁꯤꯡꯁꯦ꯫ ꯂꯣꯏꯅ ꯁꯃꯥꯏꯅ ꯇꯧꯔꯒ ꯂꯩꯕꯅꯤꯅ ꯉꯥꯗ ꯐꯪꯉꯤꯕ ꯚꯤꯇꯥꯃꯤꯟꯁꯦ
ꯑꯝ
ꯑꯇꯩ ꯃꯤꯠꯇꯒꯤ ꯍꯦꯟꯅ ꯐꯪꯕꯁꯨ ꯉꯥꯅꯤ ꯑꯗ ꯏ ꯑꯁꯤꯒꯨꯝꯕ ꯈꯔ ꯋꯥꯈꯤꯕꯗꯨꯗꯤ ꯉꯥꯒꯨꯝꯕ ꯑꯣꯏꯅ ꯆꯥꯎꯔ ꯌꯥꯝ ꯊꯨꯅ ꯔꯤꯀꯣꯕꯔꯤ ꯐ꯭ꯔꯦꯁꯁꯦ ꯐꯪꯉꯦ ꯍꯥꯏ
ꯑꯣ ꯑꯗꯨꯣ ꯑꯇꯣꯞꯄ ꯀꯩꯅꯣ ꯁꯨ ꯍꯥꯏꯕꯗꯤ ꯍꯥꯏꯅꯕꯅꯤꯗ ꯍꯥꯏꯗꯤ ꯁꯥꯗꯁꯨ ꯌꯦꯟꯒꯨꯝꯕ ꯀꯩꯒꯨꯝꯕ ꯅꯠꯇꯕꯀꯣ ꯃꯣꯏꯒꯤ ꯔꯦꯠ ꯃꯤꯠ ꯍꯥꯏꯇꯥꯔꯦ ꯑꯗꯨ ꯃꯈꯩ ꯌꯦꯡꯁꯤ ꯆꯥꯕꯗꯤ ꯑꯗꯨꯃꯥꯏꯅ ꯍꯥꯏꯗꯤ ꯋꯥꯔꯨꯕ ꯀꯩꯗꯧꯨꯕ ꯑꯗꯒꯤ ꯍꯛꯆꯥꯡꯗ ꯌꯥꯝ ꯈꯟꯅꯅꯕꯁꯦ ꯑꯗꯨꯅꯗꯤ ꯍꯦꯟꯅ ꯄꯤ ꯍꯥꯏꯕꯅꯤ ꯑꯗꯨꯁꯨ ꯉꯥꯁꯨ ꯄꯤꯕꯨꯗꯤ ꯄꯤꯔꯝꯒꯅꯤ ꯎꯝ ꯎꯝ
ꯔꯦꯠ ꯃꯤꯠꯇꯨꯅ ꯑꯩꯈꯣꯏꯒꯤ ꯅꯍꯥ ꯑꯣꯏꯕ ꯀꯥꯡꯕꯨꯒꯤ ꯂꯩꯈ꯭ꯔꯦꯗꯅ ꯈꯔ ꯑꯍꯔ ꯂꯣꯏꯔꯔꯕ ꯀ ꯀꯥꯡꯪꯈꯨ ꯆꯤꯡ ꯆꯦ ꯑꯗꯨꯗꯗꯤ ꯃꯣꯏꯗꯗꯤ ꯑꯩꯈꯣꯏꯒꯤ ꯔꯦꯠ ꯃꯤꯠ ꯆꯥꯕꯁꯦ ꯕꯤ ꯄꯤ ꯕ꯭ꯂꯠ ꯄ꯭ꯔꯦꯁꯔꯒ ꯌꯥꯝ ꯋꯥꯡꯕ ꯃꯤꯗꯗꯤꯀꯣ
ꯎꯝ
ꯀꯩꯅꯣ ꯇꯧꯋꯦ ꯍꯥꯏꯕ ꯍꯦꯟꯅ ꯋꯥꯡꯈꯠꯍꯜꯂꯦ ꯍꯥꯏꯕ ꯑꯗꯨꯅ ꯑꯉꯥꯡꯁꯨ ꯑꯍꯟꯁꯨ ꯃꯌꯥꯝ ꯑꯣꯏꯅ ꯀꯃꯟ ꯄꯨꯂꯞ ꯆꯥꯕ ꯌꯥꯕꯁꯤꯡꯁꯦ
ꯑꯣ
ꯁꯤꯁ ꯉꯥꯗꯒꯤ ꯑꯌꯥꯝꯕꯅ ꯐꯪꯉꯦꯅ ꯑꯍꯜ ꯂꯃꯟꯅ ꯊꯥꯏꯅ ꯆꯥꯅꯔꯝꯃꯤꯁꯦ ꯉꯅꯥꯖꯦ ꯃꯔꯔ ꯅꯀꯣ
ꯍꯣꯏ ꯉꯥꯗꯤ ꯄꯨꯔꯥ ꯀꯃꯟꯅꯤ ꯑꯣꯏꯔꯤꯁꯦ ꯑꯟ ꯒꯔ
ꯉꯥꯁꯤꯗꯤ ꯏꯁꯤꯡꯗꯁꯨ ꯍꯥꯏꯗꯤ ꯏꯁꯤꯡ ꯑꯃꯣꯠꯄꯗ ꯂꯩꯕꯨꯗꯤ ꯂꯩ ꯏꯁꯤꯡ ꯑꯃꯣꯠꯄꯗꯤ ꯉꯥꯁꯦ ꯄꯥꯛꯇꯤ ꯐꯥꯅ ꯆꯥꯅꯗꯦꯗꯅꯀꯣ
ꯎꯝ
ꯑꯗꯨꯒ ꯑꯍꯜ ꯂꯃꯟ ꯉꯥ ꯑꯁꯤ ꯑꯁꯦꯡꯕ ꯂꯥꯏꯗ ꯀꯠꯄ ꯌꯥꯕꯒꯤ ꯃꯑꯣꯡꯗꯨꯗꯤ ꯃꯣꯏꯅ ꯅꯩꯅꯔꯝꯃꯤꯁꯦ
ꯎꯝ
ꯑꯗꯨꯒ ꯀꯩꯅꯣ ꯑꯩꯈꯣꯏꯒꯤ ꯌꯦꯟꯁꯥꯡꯗ ꯊꯥꯛꯄ ꯉꯥ ꯀꯩꯅꯣꯗꯣ ꯈꯪꯕ ꯅꯠꯇ꯭ꯔꯣ
ꯀꯔꯤꯦ
ꯀꯩꯅꯣꯝ ꯍꯥꯏꯇꯥꯔꯦ ꯉꯥ ꯃꯆꯥꯗꯨꯕꯣ
ꯃꯨꯛꯀꯥꯗꯨꯔꯣ
ꯎꯝ ꯎꯝ ꯃꯨꯀ ꯉꯥꯒꯨꯝꯕ ꯀꯩꯒꯨꯝꯕ ꯉꯥꯗ ꯑꯦꯟꯁꯥꯡꯗ ꯊꯥꯛꯄ ꯌꯥꯕ ꯃꯈꯈꯩꯁꯤꯗꯤ ꯅꯣꯡꯃꯒꯤꯩꯗꯤ ꯁꯨꯡꯃꯥꯡ ꯋꯥꯠꯇ꯭ꯔꯦꯕ ꯑꯩꯈꯣꯏꯅ ꯍꯧꯖꯤꯛ ꯉꯥ ꯆꯥꯔꯤꯁꯤꯗ ꯍꯥꯏꯗꯤ ꯁꯥꯏꯀꯜ ꯆꯥꯕꯁꯤꯗ ꯑꯣ ꯇꯠꯅ ꯇꯠꯅ ꯊꯥꯅꯕ ꯌꯥꯗꯣꯏ ꯃꯑꯣꯡꯗꯅꯦ ꯉꯥꯁꯦ ꯊꯇꯩ ꯍꯧꯖꯤ ꯆꯥꯏ ꯍꯥꯏꯩꯇꯥꯥꯔꯒꯁꯨ ꯅꯣꯡ ꯐꯥꯠꯇꯣꯛꯒꯤ ꯋꯥꯅꯤꯗꯅ
ꯃꯥꯅꯤ ꯑꯩꯈꯣꯏꯒꯤ ꯆꯝꯊꯣꯡ ꯑꯃ ꯊꯣꯡꯉꯁꯨ ꯉꯥ ꯑꯌꯥꯏꯕ ꯃꯆꯥ ꯑꯃ ꯍꯥꯞꯄꯤꯗꯀꯣ ꯑꯗꯗꯤ ꯀꯩꯅꯣ ꯇꯧꯔꯁꯨ ꯏꯔꯣꯜꯂꯁꯨ ꯉꯥꯔꯤꯒꯨꯝꯕ ꯍꯥꯞꯄꯤꯕ ꯉꯒꯤ ꯃꯆꯜꯁꯤꯗꯤ ꯑꯗꯨꯝ ꯑꯩꯈꯣꯏ ꯃꯅꯤꯄꯨꯔꯒꯤ ꯑꯣꯏꯅꯗꯤ ꯊꯣꯡꯕ ꯊꯥꯛꯄꯗ ꯑꯗꯨꯝ ꯌꯥꯎꯔꯦ ꯍꯥꯏꯇꯥꯔꯦ
ꯑꯁ ꯏꯔꯣꯟꯕ ꯑꯃꯒ ꯇꯧꯔꯒ ꯍꯥꯏꯗꯤ ꯉꯥ ꯁꯨꯃꯥꯏꯅ ꯊꯣꯡꯉ ꯆꯥꯕꯗꯤ ꯑꯩ ꯄꯥꯛꯅ ꯄꯥꯝꯗꯦꯕ ꯍꯥꯏꯗꯤ ꯑꯩ ꯏꯔꯣꯟꯕ ꯑꯃ ꯐꯖꯅ ꯏꯔꯣꯜꯂꯕ ꯌꯣꯡꯁꯥꯛ ꯀꯨꯝꯕ ꯑꯃ ꯏꯔꯣꯜꯂꯕ
ꯑꯥ
ꯅꯥꯀꯟꯗ ꯇꯨꯡꯍꯟꯕꯤꯔ ꯀꯩꯅꯣꯝꯃ ꯐꯖꯅ ꯇꯥꯎꯔꯒ ꯆꯥꯕꯗꯣ ꯍꯥꯎꯋꯦꯕ
ꯎꯝ
ꯑꯩꯈꯣꯏꯒꯤ ꯉꯥ ꯑꯉꯧꯕꯗꯀꯣ ꯌꯥꯝ ꯍꯥꯎꯔꯤꯁꯦ ꯉꯥ ꯑꯆꯧꯕ ꯂꯩꯗꯅ ꯒ꯭ꯂꯥꯁ ꯀꯥꯞ ꯀꯨꯝꯕ ꯀꯦꯖꯤ ꯃꯉꯥ ꯑꯍꯨꯝ ꯃꯔꯤꯒ ꯇꯥꯕꯗꯣ ꯃꯣꯏꯗꯗꯤ ꯉꯧꯕꯁꯦ ꯃꯍꯥꯎ ꯋꯥꯠꯂꯦꯕꯀꯣ ꯃꯔꯝꯗꯤ ꯃꯁꯥꯗꯣ ꯌꯥꯝꯅ ꯃꯁꯜꯁꯤꯡꯗꯣ ꯊꯥꯔ ꯂꯩꯔꯕꯅꯦ ꯃꯅꯨꯡꯗ ꯉꯧꯕꯗ ꯊꯥꯎ ꯆꯪꯗꯦꯗꯅ
ꯎꯝ
ꯑꯗꯨ ꯊꯨꯝ ꯊꯥꯕꯃꯛꯇꯗ ꯃꯣꯔꯣꯛ ꯍꯥꯞꯄꯃꯛꯇꯁꯨ ꯆꯪꯉꯨ ꯌꯥꯗꯦꯗꯅ ꯃꯣꯏꯗꯤ ꯃꯅꯨꯡꯗ ꯑꯗꯨꯝ ꯉꯧꯔ ꯉꯧꯔꯒ ꯆꯥꯕꯗ ꯑꯗꯨꯝ ꯆꯟꯗ꯭ꯔ
ꯆꯂꯣ ꯆꯂꯣ
ꯉꯥ ꯑꯉꯧꯕ ꯏꯔꯣꯝꯕ ꯀꯥꯡꯁꯣꯏꯗ ꯌꯥꯝ ꯆꯥꯕꯗ ꯍꯥꯎꯔꯤꯕ ꯉꯥꯁꯦ ꯀꯒꯦ ꯔꯧ ꯄꯨꯀꯛ ꯄꯨꯀꯛ ꯆꯥꯎꯔꯛꯄ ꯂꯩꯗꯅ ꯑꯗꯨ ꯑꯃ ꯇꯨꯡꯍꯟꯕꯤ ꯑꯃ ꯀꯣ
ꯎꯝ
ꯀꯃꯟ ꯑꯣꯏꯅ ꯌꯥꯝꯅ ꯍꯥꯎꯋꯤꯗꯦ ꯁꯥꯕꯗ ꯅꯗ ꯃꯣꯗꯤ ꯄꯥꯔꯃꯤꯅ ꯍꯥꯏꯗꯤ ꯌꯥꯝ ꯉꯥꯗꯣ ꯌꯥꯝ ꯀꯟꯅ ꯆꯥꯎꯗ꯭ꯔꯃꯤꯅꯀꯣ
ꯎꯝ
ꯊꯨꯝ ꯃꯣꯔꯣꯛꯇꯨ ꯐꯖ ꯆꯪꯉꯒ ꯑꯩꯈꯣꯏꯒꯤ ꯈ꯭ꯔꯤꯁꯄꯤ ꯑꯣꯏꯔꯒ ꯆꯤꯛꯄꯗꯣ ꯅꯨꯡꯉꯥꯏꯕ ꯌꯥꯝ ꯃꯣꯏꯗꯗꯤ
ꯍꯥꯏꯗꯤ ꯉꯥ ꯈꯤꯇꯪ ꯇꯥꯎꯕ ꯃꯇꯝꯗ ꯍꯥꯏꯗꯤ ꯈꯤꯇꯪ ꯈ꯭ꯔꯤꯁꯄꯤ ꯑꯣꯏꯔ ꯈꯤꯇꯪ ꯀꯟ ꯀꯟ ꯂꯥꯎꯕꯗꯣ
ꯎꯝ ꯅꯪꯕꯨꯣ ꯉꯥꯉꯧꯕ ꯆꯥꯕꯗ ꯄꯁꯇꯦꯠꯂꯥꯎꯕ ꯌꯣꯕꯗꯣ ꯆꯥꯗ ꯕꯤ ꯂꯩꯇꯕꯤꯗ
ꯁꯥꯏꯅꯕꯤꯗ ꯑꯩ ꯑꯗꯨꯃꯥꯏꯅ ꯆꯥꯕꯗꯣ
ꯄ꯭ꯔꯦꯝꯒ ꯂꯥꯎꯕ ꯁꯤꯄꯗ ꯅꯨꯡꯉꯥꯏꯕꯤꯗꯣ
ꯑꯗꯨ ꯅꯨ ꯕꯤꯠ ꯂꯩꯇ꯭ꯔꯅꯦ
ꯂꯩ ꯂꯩ ꯑꯗꯗꯒꯤ ꯑꯆꯧ ꯉꯥ ꯀꯩꯅꯣ ꯉꯥꯁꯤ ꯍꯧꯖꯤꯛ ꯀꯩꯅꯣ ꯌꯥꯝꯌꯥꯝꯃꯅ ꯍꯥꯏꯕ ꯆꯞ ꯃꯥꯟꯅꯔꯦ ꯍꯥꯏꯗꯤ ꯉꯥ ꯑꯆꯧꯕꯈꯩꯁꯤ ꯑꯗꯨꯝ ꯇꯥꯛꯑ ꯆꯥꯕꯗꯩꯗꯤ ꯃꯆꯥ ꯃꯆꯥ ꯇꯥꯛꯑ ꯆꯥꯕꯅ ꯍꯥꯎꯕꯅꯦꯕ ꯂꯩ ꯉꯥꯃꯨꯒꯨꯝꯕ ꯑꯣꯏꯔꯁꯨ ꯀꯩ ꯑꯣꯏꯔꯁꯨ ꯂꯩꯗꯅ ꯃꯌꯥꯝ ꯂꯩꯇ ꯄ꯭ꯔꯣꯒꯒꯥ ꯃꯆꯥ ꯃꯆꯥ ꯃꯌꯥꯝꯨꯣ
ꯑꯥ ꯑ ꯉꯥꯃꯨꯁꯤꯗꯤ ꯉꯧꯔ ꯆꯥ ꯗꯤ ꯑꯩꯒꯤ ꯑꯣꯏꯅꯗꯤ ꯍꯩꯅꯗꯦꯕ
ꯎꯝ
ꯃ ꯃ ꯁꯇꯣ
ꯎꯝ ꯉꯃꯨ ꯍꯥꯏꯗ ꯉꯥꯃꯨ ꯑꯆꯧꯕ ꯅꯠꯇꯕꯣ ꯑꯃ ꯃꯁꯥ ꯃꯁꯥ ꯂꯩꯇ꯭ꯔꯣ
ꯑ ꯑ ꯂꯧꯕꯨꯛꯀꯤ ꯂꯨꯗꯒ ꯆꯪꯉꯛꯄ ꯃꯆꯥꯥ ꯃꯆꯥ ꯄꯤꯇ꯭ꯔꯨ ꯄꯤꯇ꯭ꯔꯨ ꯄꯤꯕ ꯆ ꯍꯥꯎꯕꯅꯦ ꯂꯥꯡꯗꯒ ꯊꯔꯛ ꯍ ꯃꯁꯥꯗꯩ ꯊ ꯑꯗꯨꯗ ꯁꯦꯕꯣꯠ ꯏꯔꯣꯟꯕꯒ ꯇꯤꯟꯕꯨ ꯆꯨꯝꯃꯦꯗ ꯐꯖꯅ ꯂꯧꯈꯠꯄꯀꯣ ꯍꯥꯎꯕꯅꯦꯕꯣ ꯑꯉꯥ ꯁꯤꯗ ꯉꯥꯅ ꯍꯥꯎꯕꯁꯦ ꯃꯊꯦꯜ ꯃꯌꯥꯝ ꯂꯩꯗ ꯍꯧꯖꯤꯦ ꯂꯧ ꯄꯟꯊꯥ ꯑꯣꯏꯔꯛꯇꯣꯔꯤꯗꯅ ꯏꯁꯤꯡ ꯇꯥꯕ ꯏꯁꯤꯡ ꯆꯤꯟꯕ ꯍꯧꯔꯥꯅꯤꯗꯅ ꯂꯧꯕ ꯈꯨꯗꯤꯡꯃꯛꯇꯥ
ꯑ
ꯂꯨ ꯊꯨꯝꯕꯗ ꯐꯥꯔꯛꯄ ꯉꯥꯇꯦꯛ ꯉ ꯈꯥꯖꯗꯣ ꯃꯗꯨꯗꯨꯒ ꯍꯧꯖꯤꯛꯇꯤ ꯏꯁꯤꯡ ꯏꯅꯥꯧ ꯇꯥꯕꯅꯤꯅ ꯌꯥꯏꯉꯪ ꯄꯥꯝꯕꯤꯗꯣ ꯐꯖꯅ ꯍꯧꯋꯤꯗꯅ ꯃꯗꯨꯒꯤ ꯌꯥꯏꯉꯥꯗꯨꯗ ꯉꯥꯇꯦꯛꯇꯨꯒ ꯍꯥꯞꯄꯒ ꯃꯔꯣꯏ ꯅꯄꯥꯛꯄꯤꯅꯦ ꯃꯣꯔꯣꯛꯅꯦ ꯑꯗꯨꯗꯒꯤꯗꯤ ꯑꯩꯈꯣꯏꯒꯤ ꯃꯌꯥꯡ ꯃꯇꯣꯟ ꯂꯩꯗꯅ ꯃꯅꯁ ꯊꯤꯅꯕ ꯉꯥꯍꯤꯡꯗꯧꯗꯨꯁꯨ ꯂꯥꯛꯅꯕ ꯀꯣ ꯑꯗꯨ ꯃꯔꯨ ꯃꯔꯥꯡ ꯊꯥꯏꯅꯗꯤ ꯃꯔꯨ ꯃꯔꯥꯡ ꯍꯥꯞꯅꯔꯝꯛꯇꯦꯀꯣ ꯉꯥꯏꯔꯝꯗꯕꯁꯦ ꯍꯧꯖꯤꯛꯇꯕꯨ ꯈꯔ ꯈ ꯍꯥꯞꯀꯠꯂꯛꯄꯣꯏ ꯋꯥꯅꯦ
ꯎꯝ ꯍꯥꯟꯅꯗꯤ ꯊꯨꯝꯃ ꯉꯥꯛꯂꯂꯅꯤ ꯑꯗꯨꯒ ꯃꯆꯨ ꯊꯥꯛꯄꯁꯨ ꯌꯥꯎꯋꯤ ꯊꯥꯛꯇꯕꯁꯨ ꯌꯥꯎꯋꯤ ꯑꯗꯨ ꯈꯤꯇꯪ ꯍꯥꯞꯄꯁꯨ ꯑꯗꯨꯝ ꯑꯗꯒꯤ ꯃꯥꯒꯤ ꯌꯩꯅꯥꯒꯤ ꯃꯅꯝ ꯀꯩ
ꯎꯝ ꯌꯥꯏꯉꯪ ꯌꯥꯏꯉꯪ ꯆꯨꯗꯣ ꯌꯥꯏꯉ ꯂꯥꯛꯑꯒꯦ ꯃꯅꯝ ꯑꯗꯨ ꯅꯝꯖꯔꯦꯅ ꯊꯥꯛꯄꯁꯨ ꯊꯥꯛꯇꯕꯁꯨ ꯂꯩꯌꯦꯕꯀꯣ ꯃꯆꯨ ꯉꯧꯔꯣꯛ ꯉꯧꯅ ꯆꯥꯕꯗꯣ ꯅꯨꯡꯉꯥꯏꯇꯦꯅ ꯃꯤ ꯄꯥꯝꯖꯕ ꯃꯆꯨ ꯁꯨꯍꯟꯕ ꯄꯥꯝꯖꯕꯀꯣ ꯑꯗꯨ ꯑꯗꯨꯒꯤꯗꯤ ꯃꯣꯏ ꯑꯣꯞꯁꯟꯗ ꯂꯩꯈ꯭ꯔꯦ ꯑꯗꯨꯒ ꯃꯍꯥꯎꯗꯣ ꯁꯧꯤ ꯑꯃꯇꯪ ꯑꯣꯏꯅ ꯊꯣꯡꯉꯁꯨ ꯏꯔꯣꯟꯕꯇꯪ ꯑꯣꯏꯁꯨ ꯉꯥ ꯉꯧꯔꯛ ꯉꯧꯕ ꯌꯥꯎꯗ꯭ꯔꯤꯗꯣ ꯍꯧꯖꯤꯛꯀꯤ ꯉꯥ ꯄꯥꯛꯅꯝꯗꯣ
ꯎꯝ
ꯑꯗꯨꯅ ꯐꯖꯅ ꯍꯥꯎꯍꯜꯂꯦꯕ
ꯎꯝ
ꯑꯁ ꯑꯍꯥꯎ ꯑꯍꯥꯎꯕꯗꯤ ꯌꯥꯝ ꯂꯩꯈ꯭ꯔꯦꯗ ꯉꯥꯒꯤ ꯃꯊꯦꯜꯗꯤ
ꯂꯩ ꯉꯥꯔꯁꯨ ꯌꯥꯝꯃꯦꯗ ꯑꯗꯨꯗꯒꯤ ꯈꯨꯊꯣꯡ ꯈꯨꯊꯣꯡꯁꯨ ꯃꯌꯥꯝ ꯂꯩꯈꯦꯗꯅ
ꯑꯥ ꯕꯥꯝꯕꯣꯟꯅꯒ ꯊꯣꯡꯕꯗꯨꯗꯤꯅꯦ ꯊꯥꯎ ꯇꯞ ꯇꯪꯉꯒ ꯍꯩꯖꯤꯜꯂ ꯍꯥꯎꯕꯩ ꯋꯥꯠ ꯕ
ꯎꯝ
ꯑ ꯌꯨꯝꯗ ꯌꯥꯝꯅ ꯏꯁꯄꯦꯁꯦꯜ ꯑꯣꯏꯅ ꯊꯣꯡꯕꯗꯣ ꯑꯗꯨꯗꯤ ꯌꯥꯝ ꯍꯥꯎꯕꯁꯦ ꯌꯨꯝꯒꯤ ꯑꯍꯜ ꯑꯃꯅꯤ ꯏꯃꯥꯈꯣꯏꯅ ꯏꯕꯧꯈꯣꯏꯅꯒ ꯊꯣꯡꯕꯁꯦ ꯑꯩꯣꯏ ꯊꯥꯏꯅꯩ ꯈꯨꯊꯣꯡꯗꯒ
ꯂꯩ ꯃ ꯑꯗꯨ ꯑꯩꯈꯣꯏ ꯁꯤꯗꯁꯨ ꯃꯈꯟ ꯌꯥꯝꯃꯦ ꯍꯥꯏꯔꯤꯅꯦ ꯑꯗꯨꯏ ꯃꯊꯛꯇ ꯑꯃꯨꯛ ꯄ꯭ꯔꯤꯊꯤꯕꯤꯗ ꯂꯩꯔꯤꯕ ꯃꯈꯩꯁꯤ ꯃꯤ ꯍꯥꯏꯗꯤ ꯇꯣꯉꯥꯟ ꯇꯣꯉꯥꯟꯕ ꯂꯝꯒꯤ ꯇꯣꯉꯥꯟ ꯇꯣꯉꯥꯟꯕ ꯃꯈꯜ ꯃꯈꯟ ꯃꯌꯥꯝ ꯂꯩꯔꯝꯗꯣꯏꯅꯦꯕ
ꯑꯥ
ꯉꯥꯁꯦ ꯍꯥꯏꯕꯗꯤ ꯁꯝꯅ ꯍꯥꯏꯔ ꯀꯥꯟꯗ ꯑꯩꯈꯣꯏ ꯁꯤ ꯈꯛꯇ ꯆꯥꯅꯕ ꯅꯠꯇꯕꯅꯤꯅ ꯌꯥꯝ ꯂꯩꯔꯝꯒꯅꯤ ꯍꯥꯏ ꯇꯥꯔꯦ ꯂꯣꯏꯅ ꯍꯥꯎꯝ ꯇꯦꯁꯀ ꯇꯧꯅꯤꯡꯗ꯭ꯔꯣ ꯄꯣꯠꯇꯣ ꯍꯥꯎꯔꯝꯗ ꯃꯥꯟꯕ ꯃꯣꯏꯒꯤ ꯍꯥꯏꯗꯤ ꯚꯤꯗꯤꯑꯣꯗ ꯀꯩꯗ ꯎꯕꯗꯣ
ꯇꯧꯅꯤꯡꯉꯦ ꯑꯩꯈꯣꯏꯒꯤꯗꯨꯁꯨ ꯑꯃꯨꯛꯇꯪ ꯂꯥꯛꯑꯒ ꯇꯧꯍꯟꯅꯤꯡꯉꯤꯕꯅꯤꯍ ꯑꯩꯣꯏ ꯈꯨꯊꯣꯡꯁꯤ ꯆꯣ
ꯎꯝ ꯃꯣꯏꯁꯨ ꯆꯥ ꯈꯪꯒꯅꯦꯕ ꯑꯩꯈꯣꯏ ꯈꯍꯥꯎꯁꯦ
ꯅꯪꯕꯨ ꯆꯥꯛ ꯆꯥꯔꯕꯣ
ꯆꯥꯛ ꯆꯥꯗ꯭ꯔꯤ ꯆꯥꯛ ꯆꯥꯒꯦꯅ ꯇꯧꯔꯝꯕꯅꯦ
ꯑꯣ ꯑꯩꯗꯣ ꯏꯃꯥꯟꯅꯕꯗꯣ ꯂꯥꯛꯑꯦ ꯆꯥ ꯑꯝꯇ ꯆ ꯊꯣꯛꯃꯤꯟꯅꯔꯨꯒꯦ ꯐꯣꯔ ꯅꯥꯥꯛꯂ ꯇꯧꯔꯛꯀꯦ
ꯍ ꯍꯣ
ꯅꯪꯁꯨ ꯆꯥꯊꯣꯛꯎꯔꯣꯀꯣ
ꯍꯣꯏ ꯆꯔꯦ
ꯍ ꯊꯝꯃꯦ ꯊꯝꯃꯦ
ꯎꯝ